ꯅꯨꯪꯉꯥꯏꯔꯤꯕꯣ
ꯅꯨꯪꯉꯥꯏꯔꯤꯌꯦ
ꯀꯗꯧꯔꯃꯤꯅꯣ
ꯑꯁ ꯍꯌꯦꯡꯁꯦ ꯑꯩꯈꯣꯏ ꯇꯥ ꯇꯝꯆꯥꯥꯗꯣ ꯀꯥꯟꯇꯣꯗꯣ ꯍꯜꯂꯣ ꯇꯥꯕꯔꯣ ꯃꯥꯒꯤ ꯃꯆꯥꯅꯨꯄꯤꯒꯤ ꯆꯥꯛꯎꯝꯕꯥ ꯇꯥꯕ
ꯑꯣ
ꯑꯗꯨꯒꯤ ꯄꯣꯠ ꯆꯩꯩ ꯈꯔ ꯑꯃ ꯂꯧꯁꯤꯜꯂꯨꯔꯦ
ꯎ
ꯑꯗꯒꯤ ꯁꯤꯡ ꯅꯨꯡ ꯑꯗꯒꯤ ꯆꯦꯡ ꯍꯋꯥꯏ ꯍꯌꯦꯡ ꯀꯠꯀꯗꯕ ꯃꯌꯥꯝꯗꯣ ꯂꯣꯏ ꯂꯧꯁꯜꯂ
ꯑꯦꯗ ꯔꯪꯂꯔ ꯃꯥ ꯎꯝ ꯀꯒꯅꯤ
ꯑꯣ
ꯀꯩꯗꯤ ꯏꯒ ꯄꯨꯔ ꯃꯗ ꯊꯣꯛꯇ
ꯎ ꯍꯥ
ꯄꯥꯟꯒꯥ ꯊꯣꯛꯇꯔꯕꯣ
ꯑꯣ ꯑꯆꯥ ꯉꯁꯤ ꯉꯁꯤ ꯁꯨꯇꯤ ꯂꯩꯕ꯭ꯔꯣ ꯀꯃꯥꯏꯅ ꯇꯧꯒꯦ
ꯁꯨꯇꯤ ꯂꯩꯌꯦ ꯃꯄꯥꯟꯗꯅ ꯆꯄ ꯃꯄꯥꯜ ꯊꯣꯛꯇꯔꯕꯣꯕꯥ
ꯑꯩꯔꯣ
ꯎꯝ
ꯄꯨꯊꯣꯛꯄ ꯀꯣꯏꯕ ꯆꯠꯄꯁꯦ ꯍꯟꯗꯛ ꯏꯔꯥꯡꯒ ꯈꯔ ꯂꯩꯁꯟ ꯃꯅꯤꯄꯨꯔ ꯏꯔꯥꯡ ꯂꯩꯕꯅꯤꯅꯅꯦ ꯑꯥꯅ ꯀꯣꯏꯕꯁꯦ ꯑꯃꯨꯛ ꯃꯃꯥꯡ ꯃꯃꯥꯡꯗ ꯃꯃꯥꯡ ꯆꯍꯤꯗ ꯑꯣꯏꯔꯃꯅ ꯇꯨ ꯊꯥꯎꯖꯟ ꯇ꯭ꯋꯦꯟꯇꯤ ꯐꯥꯏꯚꯇ
ꯑꯔꯨꯅꯥꯆꯜꯗꯤ ꯀꯣꯏꯕ ꯆꯠꯂꯨꯌꯦ ꯑꯗꯨꯒ ꯇꯨ ꯊꯥꯎꯖꯟ ꯎꯝ ꯀꯣꯔꯣꯅꯥ ꯃꯇꯨꯡ ꯀꯣꯔꯣꯅꯥ ꯃ ꯃꯥꯥꯡꯗꯔꯣ ꯀꯣꯔꯣꯅꯥ ꯍ ꯀꯣꯔꯣꯃ ꯀꯣꯔꯣꯅꯥ ꯇꯨ ꯊꯥꯎꯖꯟ ꯅꯥꯏꯟꯇꯤꯟ ꯇ꯭ꯋꯦꯟꯇꯤ ꯍꯣꯏ ꯇꯨ ꯊꯥꯎꯖꯟ ꯇ꯭ꯋꯦꯟꯇꯤ ꯇꯨꯗꯅ ꯁꯤꯂꯣꯡꯗ ꯀꯣꯏꯕ ꯆꯠꯂꯨꯕ ꯑꯗꯨꯒ ꯃꯥꯡꯗꯅ ꯑꯃꯅ ꯂꯩꯒ ꯁꯤꯀꯤꯝ ꯆꯠꯂꯨꯕ ꯑꯗꯨꯃꯥꯏꯅ ꯇꯧꯔ ꯆꯠꯂꯦ ꯍꯟꯗꯛ ꯇ ꯀꯣꯏꯕ ꯂꯥꯡꯕꯒ ꯑꯃꯨꯛ ꯆꯠꯄ ꯐꯪꯗ꯭ꯔꯦꯗ ꯏꯔꯥꯡꯁꯤꯅ ꯃꯔꯝ ꯑꯣꯏꯔꯒ ꯑꯃꯨꯛ ꯐꯥꯔꯇꯠ ꯇꯤꯀꯦꯠꯁꯨ ꯇꯥꯡꯈꯠꯂꯤꯗꯣ
ꯍꯣꯏ
ꯑꯗꯒꯤ ꯃꯣꯏ ꯇꯋꯥꯡꯗꯤ ꯑꯗꯨꯝ ꯅꯨꯡꯉꯥꯏ ꯇꯋꯥꯡꯗꯤ ꯐꯥꯖꯅ ꯅꯨꯡꯉꯥꯏ
ꯊꯋꯥꯡ ꯗꯨꯗꯤ ꯐꯖꯥꯕꯔꯣ꯫
ꯑꯥ ꯐꯖꯅ ꯐꯖꯩ ꯑꯗꯨꯝ ꯀꯩ ꯍꯥꯏꯅꯤ ꯁꯦꯂꯥ ꯄꯥꯁ ꯑꯗꯩꯗꯤ ꯃꯥꯗꯨꯔꯤ ꯂꯦꯛ ꯑꯗꯒꯤ ꯍꯣꯏ ꯇꯋꯥꯡꯒꯤ ꯕꯣꯔꯗꯔ ꯑꯦꯜ ꯑꯦ ꯁꯤ ꯖꯒꯥ ꯑꯗꯥꯏ ꯑꯗꯨꯝ ꯑꯗꯨꯝꯕ ꯈꯔ ꯌꯦꯡꯉꯛꯑꯦ ꯑꯗꯒꯤ ꯀꯩꯅꯣ ꯁꯤꯒꯤ ꯑꯩꯈꯣꯏꯒꯤ ꯃꯣꯏꯒꯤ ꯕꯖꯥꯔꯗꯣ ꯑꯁ ꯖꯔꯗꯤ ꯀꯩꯅꯩꯅꯣꯅꯦ ꯀꯩꯇ ꯍꯣꯡꯉꯦ ꯍꯦ ꯑꯜꯀꯣꯍꯣꯟꯗꯤ ꯊꯤꯅ ꯍꯣꯡꯉꯦ ꯃꯣꯏꯗꯤ
ꯑꯣ
ꯃꯐꯝꯗ ꯑꯗꯨꯝ ꯅꯨꯡꯉꯥꯏ
ꯍꯣꯏ ꯁꯤꯕꯦ ꯁꯕꯤꯗ ꯈꯥꯛ ꯐ ꯈꯔ ꯊꯅꯤ ꯎꯝ
ꯑꯣ ꯀꯩ ꯆꯦꯔꯥꯄꯨꯟꯁꯤ ꯃꯅꯥꯛꯇ ꯑꯣꯏꯗꯣꯏꯔꯣ ꯂꯩꯔꯤꯁꯦ ꯍꯥꯥ
ꯑꯣ ꯂꯒꯅꯤꯗ ꯎꯝ ꯁꯔꯣꯏ ꯁꯦꯔ
ꯑꯣ ꯑꯆꯥ ꯑꯁ
ꯆꯄ ꯆꯂꯣ ꯐꯔꯖꯕ
ꯎꯝ
ꯇ ꯈꯣꯏ ꯃ ꯑ ꯀ ꯍꯥꯏ ꯇ ꯐ ꯊꯦꯕꯤꯖ
ꯑꯣ
ꯐꯖ ꯐꯖꯕ ꯃꯐꯪ ꯐꯖꯥ ꯐꯖꯕ ꯂ ꯑꯗꯨ ꯈꯗ ꯐꯖꯗꯤ ꯀ ꯐꯪꯉꯨꯉꯥꯏꯗꯝ
ꯎꯝ
ꯑꯩꯈꯣꯏꯅ ꯐꯪꯗꯕꯒꯤ ꯋꯥꯅꯤ ꯅꯠꯇ꯭ꯔꯣ ꯁꯤꯒꯨꯝꯕ ꯆꯠꯂꯗꯤ ꯌꯥꯝ ꯅꯨꯡꯉꯥꯏ ꯈꯪ ꯅꯨꯡꯉꯗ ꯄꯩꯁꯥ ꯍꯖꯥ ꯂꯩꯔꯀꯣ
ꯑ
ꯀꯥꯟꯗꯤ ꯍ ꯐꯕꯗꯨ ꯃꯅꯗꯣ
ꯑꯃꯅꯗꯦ ꯍꯧꯖꯤꯛꯀꯥꯟꯁꯦ ꯂꯧꯁꯤꯡ ꯃꯇꯝ ꯑꯣꯏꯔꯦꯕꯀꯣ ꯌꯨꯝꯗꯁꯨ ꯍꯧꯖꯤꯛ ꯂꯧ ꯍꯧꯖꯤꯛ ꯈꯣꯏꯅꯕ ꯍꯧꯔꯑꯦ ꯑꯗꯒꯤ ꯐꯧ ꯍꯨꯟꯅꯕ ꯍꯧꯅꯔꯦ ꯄꯦꯡꯕ ꯈꯣꯠꯄ ꯂꯣꯏꯅ ꯍꯧ ꯍꯟꯗꯛꯅ ꯑꯃꯨꯛ ꯂꯧꯁꯦ ꯈꯔ ꯊꯦꯡꯉꯦꯕ ꯌꯨꯝ ꯑ ꯍꯟꯗꯛ ꯗꯕꯜ ꯀ꯭ꯔꯣꯄꯤꯡꯅꯁꯨ ꯗꯕꯜ ꯀꯣꯄꯤꯡꯁ ꯐꯖꯅ ꯇꯧꯅꯩꯌꯦ ꯑꯩꯈꯣꯏ ꯁꯣꯂꯣꯡꯒꯤꯁꯦ ꯌꯨꯝꯂꯣꯡꯒꯤꯦ
ꯎꯝ ꯎꯝ ꯎꯝ ꯎꯝ
ꯀꯃꯥꯏ ꯇꯧꯒꯦꯗ ꯑ
ꯗꯕꯜ ꯀꯣꯄꯤꯡ ꯇꯧꯅ ꯇꯧꯅ ꯑꯩꯈꯣꯏꯒꯤ ꯅꯦꯛꯁ ꯖꯦꯅꯦꯔꯦꯁꯟꯒꯤ ꯑꯃꯨꯛ ꯀꯩ ꯇꯧꯕ ꯍꯥꯏꯇꯥꯔꯦ ꯑ ꯑꯃꯨ ꯐꯧ ꯍꯨꯟꯅꯅꯕꯒꯤ ꯌꯥꯝ ꯂꯥꯏꯅ ꯂꯥꯏꯅ ꯍꯟꯗꯛꯇꯤ ꯃꯦꯆꯤꯟꯁꯦ ꯑꯅꯧ ꯑꯅꯧ ꯊꯣꯛꯂꯛꯄꯒꯤꯀꯣ ꯌꯥꯝ ꯊꯤꯅ ꯂꯥꯏꯅ ꯂꯥꯏꯅ ꯀꯩ ꯇꯧꯅꯔꯦꯕ ꯂꯧ ꯎꯕꯁꯦ ꯌꯥꯝ ꯀꯣꯝꯅ ꯎꯅꯔꯦꯕ
ꯎ
ꯑꯗꯒꯤ ꯑꯃꯨꯛ ꯀꯩꯅꯣ ꯍꯥꯏꯔꯀꯥꯟꯗ ꯑ ꯍꯥꯟꯅꯗꯤ ꯑꯩꯈꯣꯏꯒꯤ ꯐꯧ ꯎꯅꯕ ꯍꯣꯠꯅꯕꯗ ꯀꯔꯤꯒ ꯇꯣꯡꯕꯗꯣ ꯄꯣꯠꯁꯟ ꯃꯅꯤꯡꯗꯒ ꯇꯣꯡꯉꯒ ꯑꯗꯒꯤ ꯁꯟ ꯃꯅꯤꯡꯗꯒ ꯇꯣꯡꯉꯒ ꯎꯀꯥꯏ ꯇꯛꯄ ꯌꯥꯎꯋꯤꯗꯅ ꯑꯗꯨꯝꯕꯗꯣ ꯑꯃꯐꯧ ꯇꯧꯅꯗ꯭ꯔꯦꯕ ꯍꯧꯖꯤꯛꯇꯤ ꯀꯩꯒꯤꯅꯣ ꯍꯥꯏꯔꯀꯥꯟꯗ ꯑꯅꯧ ꯑꯅꯧꯕ ꯇꯦꯛꯅꯣꯂꯣꯖꯤ ꯆꯥꯎꯈꯠꯂꯛꯄꯒꯤ ꯃꯇꯨꯡ ꯏ ꯃꯇꯨꯡꯏꯟꯅ ꯌꯥꯝ ꯊꯤꯅ ꯑꯍꯣꯡꯕ ꯂꯩꯔꯦꯗ ꯌꯨꯝꯂꯣꯝꯗꯁꯨ ꯍꯧꯖꯤꯛꯁꯦ ꯁꯥꯕꯁꯨ ꯀꯩ ꯇꯧꯔꯦ ꯍꯦꯟꯀꯟꯗꯤ ꯍꯦꯟꯒꯠꯂꯦ ꯌꯥꯝ ꯁꯥꯕ ꯍꯦꯟꯒꯠꯂꯦ ꯍꯧꯖꯤꯛ
ꯏꯟ ꯀꯩ ꯍꯥꯏ ꯇꯔꯦ
ꯑ
ꯑꯗꯨ ꯐꯧꯅ ꯃꯦꯆꯤꯟꯗꯨꯝ ꯂꯩꯈ꯭ꯔꯗꯤ ꯂꯣꯏꯔꯦ ꯅꯠꯇ꯭ꯔꯥ
ꯃꯥꯅꯦ
ꯄꯩꯁꯥ ꯐꯖꯅ ꯇꯥ ꯌꯥꯅꯤ ꯑꯗꯨꯗ
ꯑꯥ
ꯃꯤꯒ ꯗꯕꯤ ꯐꯠꯄ ꯐ ꯐ ꯄꯋꯥ ꯑꯗ ꯃꯥꯅ ꯇꯧꯒꯗꯧꯔꯤꯕ ꯃꯌꯥꯝꯁꯦ
ꯎ
ꯑꯉꯥꯡꯅ ꯍꯦꯛ ꯇꯥꯛꯑꯝꯃꯤꯔꯣ
ꯍꯣꯏ ꯑꯉꯥꯡ ꯑꯉꯥꯡꯁꯨ ꯂꯥꯏꯔꯤꯛ ꯈꯔ ꯇꯥꯛꯄꯤꯔꯝꯃꯦ ꯑꯗꯒꯤ ꯊꯕꯛ ꯏꯟꯈꯥꯡꯁꯨ ꯈꯔ ꯂꯣꯏꯁꯤꯜꯂꯝꯃꯦ ꯑꯗꯨꯃꯥꯏꯅ ꯇꯧꯔꯒ ꯆꯪꯉꯛꯏ ꯉꯁꯤꯁꯦ ꯈꯪꯗ꯭ꯔꯤꯅꯦ ꯉꯔꯥꯡꯗꯤ ꯐꯖꯅ ꯅꯨꯡꯉꯥꯏꯍꯦ ꯇꯨꯝꯗꯦ ꯐꯅ
ꯑꯥꯎ ꯐꯨꯠꯕꯜ ꯐꯖ ꯌꯦ
ꯑꯁꯄꯥꯖꯏꯦ ꯑꯁꯤꯁꯒꯤ
ꯑ ꯃ ꯃꯩꯗ
ꯉ ꯑꯁ ꯐꯖ ꯐꯖꯩ ꯑꯁꯦꯡꯕ ꯉꯔꯥꯡ ꯉꯔꯥꯡꯒꯤ ꯕꯣꯟꯗꯣ ꯑꯩꯈꯣꯏꯒꯤ ꯏꯖꯤꯞ ꯀ ꯑꯦ ꯀꯔꯤꯒꯕ ꯑꯃ ꯑꯣꯁꯇ꯭ꯔꯦꯂꯤꯌꯥꯒ ꯑꯣꯁꯇ꯭ꯔꯦꯂꯤꯌꯥꯒ
ꯑꯁꯇ꯭ꯔꯦꯂꯤꯌꯥ ꯀꯩꯅꯧꯕꯅꯦ ꯑꯦꯅ ꯅ ꯏꯖꯤꯞ ꯅ ꯇꯔ ꯏꯖꯤꯞ ꯅ ꯇꯤꯃꯤ ꯀ ꯀ ꯀ ꯔꯁꯔꯕ
ꯀꯥꯞ ꯑꯁꯥꯗꯨꯗꯤ ꯀꯔꯤꯅꯦ ꯑꯥꯔꯖꯦꯟꯇꯤꯅꯥꯒꯅꯦ
ꯑ ꯑꯗꯨ ꯏꯖꯠꯀꯖꯝ ꯁꯥꯟꯅꯕꯅꯕ ꯅ
ꯉꯁꯤ ꯉꯁꯤ ꯄꯨꯡ ꯑꯅꯤ ꯃꯈꯥꯏꯗꯩ ꯁꯥꯟꯅꯍꯧꯕ
ꯝ ꯅꯨꯡꯊꯤꯟꯒꯤ ꯄꯨꯡ ꯑꯅꯤ ꯃꯈꯥꯏꯗ ꯁꯥꯟꯅꯕ꯭ꯔꯥ ꯍꯥꯏꯁꯦ
ꯅꯨꯡꯊꯤꯟꯒꯤ ꯉꯔꯥꯡ ꯉꯔꯥꯡ ꯑꯌꯨꯛꯁꯪ ꯉꯔꯥꯡ ꯀꯔꯤꯗ ꯁꯥꯟꯅꯕꯅꯣ ꯅꯨꯡꯗꯥꯡꯗ ꯁꯥꯟꯅꯕꯅꯤ
ꯉꯔꯥꯡ ꯅꯨꯡꯗꯥꯡ ꯗ ꯁꯟꯅꯕꯅꯦ ꯑꯗꯨꯅ ꯑꯔꯖꯦꯟꯇꯤꯅꯥꯅ ꯀꯩꯅꯣ ꯇꯥꯈꯦ ꯑꯗꯨꯒ ꯑ ꯑꯗꯨꯒ ꯀꯂꯝꯕꯤꯌꯥꯒꯤꯒ ꯒꯥꯅꯥ ꯒ ꯁꯥꯟꯅꯕꯅꯦ ꯏꯖꯤꯞꯀꯤ ꯌꯥꯎꯕꯒ
ꯉꯥ ꯌꯥꯎꯋꯦ ꯄꯨꯡ ꯉꯔꯥꯡ ꯄꯨꯡ ꯇꯔꯥ ꯃꯈꯥꯏꯗꯒꯤ ꯇꯔꯥꯃꯥꯊꯣꯏ ꯃꯈꯥꯏꯗꯒꯤ ꯇꯧꯕ
ꯏꯖꯤ ꯏꯖꯤꯞꯀ ꯀꯩ ꯒ ꯅꯣ ꯁꯟꯅꯕ ꯗꯣ
ꯏꯖꯤꯞꯀ ꯍꯧꯖꯤꯛꯀꯤ꫰ꯑꯁꯇ꯭ꯔꯦꯂꯤꯌꯥꯒ ꯑꯣꯁꯇ꯭ꯔꯦꯂꯤꯌꯥ ꯍꯥꯏꯕ ꯑꯃꯒ ꯑꯁꯇ꯭ꯔꯦꯂꯤꯌꯥ ꯍꯥꯏꯕ ꯑꯃꯝꯒ ꯊꯣꯛꯑꯦꯕꯀꯣ ꯃꯣꯏꯁꯦ ꯑꯍꯥꯟꯕꯗ ꯑ ꯑꯍꯥꯟꯕ ꯇ ꯏꯖꯤ ꯏꯖꯤꯞꯀꯤ ꯃꯤꯉꯩꯁꯦ ꯂꯣꯏ ꯄꯤꯛꯑꯦꯕ ꯄꯤꯁꯛ-ꯄꯤꯁꯛ ꯄꯤꯛꯑꯦꯕ ꯃꯣꯍꯃꯠ ꯁꯂꯥꯝꯒ ꯌꯥꯎꯔꯤ ꯃꯌꯥꯝꯗꯣ꯫
ꯑ ꯑ ꯑ꯫
ꯇꯧꯋꯦꯗ ꯑ ꯒꯣꯜꯁꯦ ꯃꯣꯏꯅ ꯆꯜꯂꯦ ꯒꯣꯜ ꯆꯟꯕ ꯀꯥꯟꯗ ꯑꯃꯨꯛ ꯀꯩ ꯇꯧꯕ ꯍꯥꯏꯇꯥꯔꯦ ꯑꯃꯨꯛꯁꯨ ꯑꯣꯟ ꯀꯣꯟ ꯃꯁꯥꯅ ꯆꯟꯖꯈꯤꯕ ꯍꯥꯏꯇꯥꯔꯦ꯫ ꯖꯤꯞꯅ ꯑꯃꯨꯛ ꯃꯣꯏꯒꯤ ꯀꯤꯄꯥꯔꯗ꯫ ꯑꯗꯒꯤ ꯀꯃꯥꯏꯅ ꯇꯧꯒꯦꯗ ꯃꯤ ꯋꯥꯡ ꯆꯥꯎꯕꯒꯤ ꯀꯔꯤ ꯋꯥꯈꯜꯂꯣꯟ ꯑꯃ ꯂꯩꯗꯥꯏꯅꯦ ꯋꯥꯡꯅ ꯀꯥꯎꯔꯒ ꯑꯗꯨꯝ ꯀꯣꯏꯆꯥꯟ ꯆꯜꯂꯅꯤ ꯍꯥꯏꯕꯒꯤ ꯋꯥꯈꯟꯗꯣ꯫ ꯍꯥꯏꯗꯤ ꯑꯣꯁꯇ꯭ꯔꯦꯂꯤꯌꯥꯅ ꯈꯜꯂꯤꯁꯦ꯫ ꯑꯁꯇ꯭ꯔꯦꯂꯤꯌꯥꯁꯤꯅ ꯑꯗꯨꯃꯥꯏꯅ ꯈꯜꯂꯒ ꯌꯥꯝ ꯂꯥꯏꯅ ꯁꯥꯡꯅꯊꯣꯛꯎꯕ ꯑꯗꯨꯒꯗꯤ ꯃꯣꯏꯁꯦ ꯍꯥꯞ ꯑ ꯀꯩ ꯇꯧꯋꯤ ꯄ꯭ꯂꯦꯁꯦ ꯐꯣꯔꯇꯤ ꯅꯥꯏꯟꯇꯤ ꯃꯤꯅꯠꯁꯦ ꯂꯣꯏꯔꯕ ꯃꯇꯨꯡꯗ ꯀꯩꯃꯨꯛ ꯇꯧꯕꯅꯤ ꯐꯤꯞꯇꯤꯟ ꯃꯤꯅꯠ ꯐꯤꯞꯇꯤꯟ ꯃꯤꯅꯠ ꯊꯥꯔꯇꯤ ꯃꯤꯅꯠꯁꯤ ꯑꯃꯨꯛ ꯁꯥꯟꯅꯩꯗꯅ ꯃꯣꯏꯒꯤ꯫ ꯑꯗꯒꯤ ꯑꯃꯨꯛ
ꯀꯩ ꯇꯧꯕꯁꯤꯗ ꯑꯥ ꯑꯗꯨ ꯑꯃꯨꯛ ꯆꯟꯅꯗ꯭ꯔꯦ ꯆꯟꯅꯗ꯭ꯔ ꯃꯇꯨꯡꯗ ꯒꯣꯜ ꯀꯥꯎꯅꯩꯌꯦꯕ꯫ ꯍꯥꯏꯗꯤ ꯄꯦꯅꯥꯜꯇꯤ ꯀꯥꯎꯅꯕ ꯍꯥꯏꯇꯥꯔꯦ ꯄꯦꯅꯥꯜꯇꯤ ꯀꯥꯎꯅꯕꯗꯒꯤ ꯑꯁꯇ꯭ꯔꯦꯂꯤꯌꯥꯒꯤꯗꯤ ꯃꯤ ꯋꯥꯡꯕꯅꯤꯅ ꯕꯣꯟꯗꯣ ꯋꯥꯡꯅ ꯋꯥꯡꯅ ꯀꯥꯎꯈ꯭ꯔꯦ꯫ ꯑꯗ ꯏꯖꯤꯞꯅ ꯃꯔꯤ ꯃꯔꯤ ꯑꯅꯤ ꯃꯔꯤ ꯑꯅꯤ ꯑꯗꯨꯃꯥꯏꯅ ꯇꯧꯔꯒ ꯆꯟꯈ꯭ꯔꯦ ꯄꯦꯅꯥꯟꯇꯤꯗ꯫
ꯎꯝ ꯎꯝ꯫
ꯄꯨꯡ ꯑꯃꯃꯨꯛꯁꯦ ꯄꯨꯡ ꯑꯃꯨꯛ ꯁꯦ ꯃꯌꯥꯝꯁꯦ ꯂꯥꯡꯒ ꯐꯣꯟ ꯃꯦꯠꯂꯒ ꯇꯧꯔ ꯂꯩꯅꯕ ꯀꯥꯟꯁꯤꯗ ꯑꯃꯨꯛ ꯕꯣꯟ ꯑꫭꯁ ꯑꯥꯔꯖꯦꯟꯇꯤꯅꯥꯒ ꯑꯃꯨꯛ ꯀꯣꯁꯥ ꯕꯔꯁꯥꯗꯣ ꯑꯗꯨꯒ ꯑꯃꯨꯛ ꯇꯥꯕꯅꯦꯃꯤ ꯑꯗꯒꯤ ꯑꯩꯈꯣꯏ ꯁꯤꯗ ꯃꯤ ꯑꯗꯨꯝ ꯃꯌꯥꯝ ꯌꯦꯡꯉꯤ ꯐꯖꯅ ꯌꯦꯡꯉꯤ꯫ ꯄ꯭ꯔꯣꯖꯦꯛꯇꯔꯒ ꯀꯥꯞꯄꯒ ꯌꯦꯡꯉꯦꯕ꯫
ꯎꯝ꯫
ꯉꯁꯤꯁꯨ ꯄ꯭ꯔꯣꯖꯦꯛꯇ ꯀꯥꯞꯇꯣꯏꯅꯦ ꯍꯌꯦꯡꯒꯤꯅ ꯑꯃꯨꯛ ꯑꯥ ꯃꯌꯥꯝ ꯊꯤ ꯅꯨꯡꯉꯥꯏ ꯃꯌꯥꯝ꯫ ꯂꯣꯏ ꯄꯨꯜꯂꯒ ꯂꯩꯔꯦ ꯑꯩꯈꯣꯏ ꯂꯩꯀꯥꯏꯒꯤ ꯑꯍꯟꯗꯒꯤ ꯑꯉꯥꯡꯗꯒꯤ꯫ ꯕꯣꯟꯒꯤ ꯑꯇꯥꯝ ꯃꯇꯝ ꯑꯣꯏꯕꯅꯤ ꯅꯤꯅꯅꯦ ꯑꯗꯨꯝ ꯆꯥꯛ ꯇꯣꯛꯑ ꯇꯣꯛꯑꯒ ꯃꯥꯒꯤ-ꯃꯥꯒꯤ ꯑ ꯍꯣꯏ ꯄꯣꯀꯦꯠꯇ ꯌꯥꯎꯕ ꯀꯩꯗꯣ ꯎꯝꯕ ꯌꯥꯕꯅꯤ ꯈꯪ ꯗꯤ ꯑꯃ ꯌꯥꯕꯅꯤ ꯈꯪꯗꯦ ꯂꯣꯏ ꯄꯨꯅꯔꯛꯑꯒꯅꯤ ꯌꯦꯡꯅꯔꯤꯁꯦ ꯍꯧꯖꯤꯛ ꯁꯤꯗ꯫
ꯑꯁ ꯅꯨꯡꯕꯨꯗꯤ ꯅꯨꯡꯉꯥꯏꯕꯅꯦ ꯍꯦꯡꯕꯩꯗꯨ
ꯃꯥꯅꯦ꯫ ꯌꯦꯡꯗ꯭ꯔꯣ ꯏꯌꯥꯝꯕ ꯍꯣꯏꯗꯤ꯫
ꯌꯦꯡꯉꯦ ꯃꯣꯕꯥꯏꯜꯗ ꯌꯦꯡꯉꯦ ꯑꯗꯨ ꯑꯍꯤꯡꯗꯗꯤ ꯑꯩ ꯇꯟꯗꯥꯅ ꯌꯦꯡꯗꯦꯗ ꯃꯔꯝꯗꯤ ꯑꯣ ꯄꯤꯁ ꯀꯩꯀꯩ ꯆꯠꯀꯗꯕꯅꯦ ꯑꯥꯌꯨꯛ ꯉꯟꯇ ꯑꯃꯨꯛ ꯋꯥꯏꯑꯦꯕ ꯑꯩꯈꯣꯏꯒꯤ꯫ ꯍꯌꯦꯡ ꯇꯥ ꯑꯃꯨꯛ ꯇꯨꯝꯃꯦ ꯍꯥꯏꯕ ꯌꯥꯏ ꯂꯩꯕ ꯑꯣꯏꯗꯤ ꯐꯕ꯫ ꯑꯣꯐꯤꯁ ꯉꯟꯇꯥ ꯆꯠꯂꯤꯃꯤꯅ ꯑꯣꯐꯤꯁꯇꯤ ꯌꯥꯝ ꯋꯥꯏꯌꯦꯕ
ꯑꯣ ꯆꯨꯝꯃꯤꯅꯦ ꯑꯗꯨꯕꯨꯗꯤ
ꯁꯨꯇꯤ ꯉꯔꯥꯡꯒꯤ ꯑꯍꯤꯡꯒꯤ ꯄꯨꯡ ꯑꯍꯨꯝꯒꯤꯗꯨꯗꯤ ꯌꯦꯡꯕ ꯌꯥꯕꯅꯦ ꯑꯗꯣ ꯍꯧꯒꯠ ꯉꯝꯗ꯭ꯔꯦ ꯑꯗꯨꯝ ꯌꯦꯡꯗ꯭ꯔꯦ
ꯑꯣ ꯍꯣ
ꯃꯤ ꯌꯥꯝꯅ ꯌꯦꯡꯕ ꯑꯣꯏꯔꯗꯤ ꯐꯕ
ꯑꯥ
ꯅꯨꯡꯉꯥꯏꯕꯅꯦ
ꯌꯨꯝꯗꯗꯤ ꯀꯝꯀꯥꯟ ꯊꯣꯛꯂꯛꯇꯣꯏꯅꯣ
ꯑꯗ ꯊ ꯇ
ꯍꯥꯥ
ꯑꯥꯒꯁꯇ ꯊꯣꯛꯂꯛꯀꯦꯅ ꯈꯜꯂꯤꯅꯦꯕ
ꯑꯣ ꯑꯥꯒꯁꯠ ꯌꯥꯏ
ꯎꯝ ꯍꯣꯏ ꯎꯝ ꯎꯝ ꯑꯗꯣ ꯑꯩꯈꯣꯏꯒꯤ ꯀꯩ ꯍꯥꯏꯇꯥꯔꯦ ꯅꯅꯥꯎꯍꯣꯏꯁꯨ ꯂꯣꯏ ꯂꯥꯛꯇ꯭ꯔꯣ ꯑꯝꯇ ꯀꯅꯥ ꯀꯅꯥ ꯂꯥꯛꯀꯦ ꯌꯦꯡꯒꯦ
ꯃꯥ ꯑꯩꯈꯣꯏꯒꯤ ꯄꯥꯔꯇꯤ ꯑꯃꯗꯨꯗꯤ ꯅꯣꯏ ꯐꯥꯗꯔꯒ ꯌꯦꯡꯉꯦꯅ ꯍꯥꯏꯕꯅꯦ ꯃꯥꯒ ꯃꯣꯏꯅꯤ ꯇꯧꯃꯤꯟꯅꯔ ꯌꯦꯡꯉꯦꯅ ꯍꯥꯏꯌꯦ ꯂꯦꯞꯇꯣꯞꯇ ꯑ ꯃꯥꯗꯤ ꯂꯥꯛꯇ꯭ꯔꯦ ꯁꯤꯗ ꯑꯩꯈꯣꯏ ꯆꯠꯊꯣꯛ ꯆꯠꯁꯤꯟ ꯁꯨ ꯑꯃꯨꯛ ꯁꯥꯡꯉꯤꯗꯅ ꯌꯨꯝꯗꯒꯤ ꯑꯃꯨꯛ ꯆꯠꯊꯣꯛꯄꯗꯣ